ꯑꯩ
ꯇꯥꯔꯕꯣ ꯃꯔꯨꯞ
ꯇꯥꯏꯌꯦ
ꯃꯔꯨꯞꯄꯨ ꯀꯔꯝ ꯀꯔꯝ ꯄꯥꯜꯂꯤꯒꯦ ꯅꯨꯡꯉꯥꯏꯔꯤꯕ꯭ꯔꯣ
ꯑꯁ ꯅꯨꯡꯉꯥꯏ ꯍꯥꯏꯗꯗꯤ ꯆꯤꯟꯗꯗꯤ ꯅꯨꯡꯉꯥꯏ ꯉꯥꯛꯇꯅꯤ ꯍꯥꯏꯗꯣꯏꯁꯦ ꯁꯅꯥ ꯁꯛꯁꯨ ꯎꯗꯕ ꯀꯨꯏꯔꯦꯍꯦ
ꯉꯁꯤ ꯑꯌꯨꯛꯀꯤ ꯀꯔꯤ ꯌꯦꯟꯁꯥꯡ ꯆꯥꯒ꯭ꯔꯕꯅꯣ
ꯃꯣꯏ ꯁ꯭ꯋꯥꯏꯒꯤ ꯍꯧꯅꯕꯤ ꯍꯋꯥꯏ ꯍꯋꯥꯏꯒ ꯁꯕꯖꯤ ꯃꯔꯨꯞꯇꯤ
ꯃꯔꯨꯞ ꯉꯁꯤꯗꯤ ꯀꯣꯕꯤ ꯊꯝꯆꯦꯠ ꯃꯥꯟꯕꯤ ꯊꯣꯡꯉꯦ ꯃꯔꯨꯞ ꯆꯥꯛ ꯆꯥꯕ ꯇꯣꯛꯄ ꯀꯨꯏꯗ꯭ꯔꯤꯗ ꯍꯥꯏꯗꯤ ꯉꯁꯤꯗꯤ ꯌꯥꯍꯧ ꯈꯔ ꯊꯦꯡꯗꯣꯛ ꯈꯔꯦ ꯅꯨꯃꯤꯗꯥꯡ ꯈꯔ ꯊꯦꯡꯅ ꯇꯨꯝꯕꯗꯒꯤ ꯑꯗꯨꯅ ꯆꯥꯛ ꯆꯥꯕ ꯀꯨꯏꯗ꯭ꯔꯤ꯫
ꯃꯥꯅꯦ ꯃꯥꯅꯦ ꯁꯟꯗꯦ ꯁꯨꯇꯤ ꯂꯩꯕꯗꯨꯗꯤ
ꯍꯣꯏ ꯍꯣꯏ ꯁꯟꯗꯦ ꯁꯨꯇꯤ ꯑꯣꯏꯕꯅꯤꯅ ꯈꯤꯇꯪ ꯀꯣꯝꯊꯣꯛꯑꯕ ꯍꯥꯏ ꯇꯥꯔꯦ ꯃꯄꯨ ꯅꯨꯃꯤꯗꯥꯡꯒꯤꯗꯤ ꯀꯔꯤ ꯃꯠ ꯊꯦꯜ ꯆꯥꯗꯣꯏꯅꯣ
ꯅꯨꯡꯗꯥꯡꯁꯦ ꯃꯣꯏꯅ ꯄꯤꯔꯛꯄ ꯅꯠꯇ꯭ꯔꯒꯅ ꯑꯩꯅ ꯇꯣꯉꯥꯟꯅ ꯊꯣꯡꯕ ꯑꯃ ꯑꯩ ꯀꯩꯁꯨ ꯈꯟꯐꯝ ꯈꯪꯗꯦ ꯍꯌꯦꯡ ꯉꯟꯅ ꯅꯪꯅꯕ ꯊꯣꯛ ꯊꯣꯛꯄ ꯑꯃ ꯊꯣꯡꯉꯒ ꯆꯥꯒꯗꯧꯅꯦ ꯑꯩꯁꯨ꯫ ꯅꯨꯃꯤꯠ ꯅꯨꯃꯤꯗꯥꯡꯖꯤꯗ ꯅꯣꯏ ꯇꯌꯥꯔꯤ ꯇꯧꯔꯕꯣ
ꯑꯗꯣ ꯅꯨꯃꯤꯗꯥꯡꯖꯦ ꯈꯟꯅꯔꯦ ꯍꯧꯖꯤꯛ ꯉꯥꯏꯍꯥꯛ ꯂꯩꯔꯒ ꯊꯣꯡꯉꯖꯤꯔꯅ
ꯍꯣꯏꯅꯦ ꯅꯨꯄꯥꯅꯤꯅ ꯑ ꯑꯃ ꯇꯣꯛ ꯑ ꯑꯔꯩꯕ ꯑꯃꯇꯣꯛ ꯊꯣꯡꯖꯤꯜꯂꯒ ꯊꯣꯛ ꯆꯥꯔ ꯂꯣꯏꯔꯦ ꯁꯤꯗ ꯁꯤꯗꯅꯕ
ꯍꯧꯒꯥꯟꯖꯤ ꯑꯐꯪ ꯑꯐꯪꯕ ꯈꯔ ꯈꯔ ꯆꯥꯗ꯭ꯔꯗꯤ ꯍꯥꯏꯗꯤ ꯁꯥꯖꯨ ꯁ
ꯃꯥꯅꯦ ꯋꯦꯗꯔꯁꯦ ꯎꯝ ꯋꯦꯗꯔꯁꯦ ꯄꯨꯔꯥ ꯐꯔꯛ ꯇꯥꯖꯤꯜꯂꯑꯕꯅꯤ ꯇꯧꯔꯤꯖꯦ
ꯍꯣꯏ ꯍꯣꯏ ꯃꯃꯥꯡ ꯃꯃꯥꯡ ꯆꯍꯤꯒ ꯃꯥꯟꯅꯗ꯭ꯔꯦ ꯍꯥꯏꯖꯔꯤꯕ ꯍꯥꯏꯗꯤ ꯁꯥꯕꯩ ꯆꯥꯡꯖꯤꯕꯨ ꯁꯨꯝ ꯅꯣꯡꯃ ꯅꯣꯡꯃꯩ ꯍꯦꯟꯒꯠꯂꯛꯑꯦꯕ
ꯆꯍꯤꯒꯤ ꯍꯦꯟꯒꯠꯂꯛꯇꯦ ꯅꯣꯡꯃꯒꯤ ꯑꯣꯏꯅ ꯍꯦꯟꯒꯠꯂꯛꯑꯦ ꯇꯧꯔꯤꯖꯦ꯫
ꯍꯣꯏ ꯍꯣꯏ꯫
ꯎꯝ ꯌꯨꯝꯅꯨꯡ
ꯃꯔꯨꯞꯄꯨ ꯎꯗ ꯀꯨꯏꯔꯦꯗ ꯃꯔꯨꯞꯁꯦ ꯈꯣꯟꯒ ꯇꯥꯒꯤꯗꯕ ꯀꯨꯏꯔꯦ ꯃꯔꯨꯞ
ꯃꯥꯅꯤꯅꯦ ꯑꯩꯁꯨ ꯊꯕꯛꯁꯤꯅꯦ꯫
ꯀꯠꯇꯅ ꯂꯩꯕꯣ ꯃꯔꯣ
ꯑꯦ ꯅꯅꯥꯍꯟꯕ ꯌꯥꯗꯦ ꯅꯥꯍꯟꯕ ꯌꯥꯗꯦ ꯑꯗꯨ ꯍꯛꯆꯥꯡ ꯐꯍꯕ ꯌꯥꯗꯦ ꯁꯥꯏ ꯍꯦꯛ ꯅꯍꯕꯗꯣ ꯂꯣꯏ ꯇꯣꯛꯀꯗꯧꯔꯤ ꯃꯤ
ꯂꯥꯏꯔꯤꯛ ꯄꯥꯕ ꯄꯥꯗꯕ ꯊꯣꯈ꯭ꯔꯒ ꯏꯁꯥ ꯑꯁꯤꯗꯤ ꯃꯔꯨꯅꯤ
ꯁꯥꯐꯠꯇꯨꯗꯤ ꯀꯃꯥꯏꯅ ꯇꯕꯅꯤ
ꯒꯥꯔꯤ ꯃꯔꯣ
ꯌꯨꯝ ꯅꯣꯡꯒ ꯄꯥꯎ ꯐꯥꯎꯅꯗꯦ
ꯍꯥ ꯃꯔꯨꯞ ꯀꯔꯤ ꯍꯥꯏꯕꯅꯣ ꯃꯔꯛ ꯃꯔꯛꯇ ꯄꯥꯎ ꯐꯥꯎꯅꯩ ꯃꯔꯨꯞ
ꯑꯩ ꯉꯍꯥꯡ ꯅꯍꯥꯟ ꯑꯩꯁꯨ ꯌꯨꯝ ꯊꯣꯛꯀꯦ ꯇꯧꯕꯅꯦ ꯆꯥꯛꯧꯕꯒꯤꯗꯨꯗ
ꯑꯥꯎ
ꯑꯄꯨ ꯇꯨ ꯈꯤꯇꯪ ꯇꯥꯏꯠ ꯑꯣꯏꯕ ꯕꯖꯦꯠꯇꯣ ꯑꯗꯨꯅ ꯁꯤꯗ ꯑꯗꯨꯝ ꯑꯩ ꯌꯥꯝ ꯆꯥꯎꯔꯖꯗꯅꯤ ꯑꯦ ꯃꯔꯨꯞ ꯑꯣꯏꯅ ꯅꯍꯥꯟꯅ ꯍꯥꯏꯔꯝꯕ ꯀꯩꯅꯣꯒꯤꯗ ꯃꯔꯨꯞ ꯅꯍꯥꯟ ꯌꯨꯝ ꯊꯣꯛꯎꯕꯗ ꯂꯝꯕꯤꯈꯣꯡ ꯈꯔ ꯅꯨꯡꯉꯥꯏꯔꯦ ꯍꯥꯏꯅ ꯇꯥꯏꯅꯦ ꯑꯩꯅ ꯌꯨꯝꯗ ꯀꯣꯜ ꯇꯧꯕꯗꯁꯨ
ꯍꯧꯖꯤꯛ ꯍꯣꯏ ꯌꯨꯝ ꯂꯣꯝꯁꯦ ꯂꯝꯕꯤ ꯈꯔ ꯅꯨꯡꯉꯥꯏꯔꯦꯅꯐꯥꯎ ꯇꯥꯏ ꯂꯝꯕꯤꯁꯦ ꯂꯝꯕꯤ ꯊꯣꯡ ꯍꯧꯖꯤꯛ ꯈꯔ ꯁꯦꯝ ꯈꯣꯠꯇꯅ ꯇꯧꯔꯦ ꯑꯗꯨꯒ ꯃꯤꯁꯤ ꯃꯤꯅꯥꯁꯨ ꯍꯦꯟꯒꯠꯂꯦ ꯍꯥꯏꯇꯥꯔꯦ ꯃꯔꯨꯞ ꯂꯝꯕꯤ ꯐꯔꯛꯄꯒꯤ ꯃꯇꯨꯡ ꯏꯟꯅ ꯃꯤꯆ ꯃꯤꯅꯥ ꯇꯣꯏꯅ ꯍꯦꯟꯒꯠꯂꯑꯦ ꯍꯥꯏꯗꯤ ꯒꯥꯔꯤ ꯅꯍꯥ ꯍꯥꯏꯇꯥꯔꯦ ꯅꯍꯥꯁꯤꯡ ꯃꯔꯨ ꯑꯣꯏꯅ ꯍꯥꯏꯗꯤ ꯒꯥꯔꯤꯒꯤ ꯂꯥꯏꯁꯦꯟꯁ ꯄꯥꯏꯗꯕꯤꯗ ꯍꯥꯏ ꯇꯔꯦ ꯃꯣꯏꯅ ꯀꯣꯏꯊꯧ ꯊꯧꯕ ꯑꯗꯒꯤ ꯉꯧꯁꯤꯟꯅꯔꯒ ꯍꯥꯏ ꯇꯥꯔꯦ ꯅꯤꯁꯥ ꯄꯨꯁꯥ ꯆꯥꯏꯁꯤꯜꯂꯒ ꯒꯥꯔꯤ ꯊꯧꯕꯗꯨꯅ ꯑꯗꯨꯅꯁꯨ ꯍꯥꯏꯗꯤ ꯂꯝꯕꯤꯒ ꯐꯔ ꯂꯩꯔꯛꯄꯗꯨꯣ ꯌꯥꯡꯅ ꯌꯥꯡꯅ ꯊꯧꯔꯝꯃꯤꯅ ꯑꯃꯨ ꯁꯣꯝꯗ ꯑꯦꯛꯁꯤꯗꯦꯟꯒꯤ ꯆꯥꯡꯁꯨ ꯍꯦꯟꯒꯠꯂꯛꯑꯦ ꯑꯗꯒꯤ ꯂꯝꯕꯤꯗ ꯆꯨꯝꯅ ꯆꯠꯆꯕ ꯑꯍꯜ ꯂꯃꯟꯁꯨ ꯊꯦꯡꯕꯤꯔꯦꯗꯣ ꯑꯗꯨꯅ ꯍꯧꯖꯤꯛꯀꯥꯟꯁꯦ ꯑꯃꯔꯣꯝꯗ ꯍꯣꯏ ꯂꯝꯕꯤ ꯊꯣꯡ ꯐꯔꯦ ꯃꯩꯁꯤꯡ ꯈꯔ ꯅꯨꯡꯉꯥꯏꯔꯦ ꯍꯥꯏꯕꯒꯤ ꯍꯥꯏꯗꯤ ꯑꯗꯨ ꯅꯨꯡꯉꯥꯏꯔꯛꯄꯒꯤ ꯃꯇꯨꯡ ꯏꯟꯅꯁꯨ ꯁꯣꯝꯗ ꯑꯁꯤ ꯑꯅꯥꯁꯨ ꯍꯦꯟꯒꯠꯂꯛꯑꯦ ꯑꯁꯞꯄ ꯁꯨ ꯍꯦꯟꯒꯠꯂꯛꯑꯦ ꯒꯥꯔꯤ ꯅꯣꯡꯃ ꯅꯣꯡꯃꯒꯤ ꯑꯦꯛꯁꯤꯗꯦꯟ ꯇꯧꯕꯁꯨ ꯍꯦꯟꯒꯠꯂꯛꯑꯦ ꯍꯥꯏꯗꯤ ꯍꯟꯗꯛ ꯃꯔꯛꯁꯤꯀꯣ ꯄꯥꯎꯁꯤ ꯐꯥꯎꯕ
ꯂꯝꯕꯤ ꯊꯣꯡꯗ ꯁꯥꯔꯤꯉꯩꯗꯗꯤ ꯑꯉꯥꯡ ꯅ ꯑꯍꯥꯃꯛꯗꯅꯔꯤ ꯍꯥꯏꯗꯤ ꯃꯤ ꯑꯋꯥꯕ ꯀꯔꯤꯝ ꯈꯪꯕꯣꯟꯗꯦꯕ ꯑꯁꯥꯕ ꯃꯤꯒꯤꯗꯨꯁꯨ ꯑꯦ ꯑꯩꯈꯣꯏꯅ ꯁꯥꯔꯤꯅꯤꯀꯣ ꯃꯤꯅ ꯁꯥꯔꯤꯅꯤꯀꯣ ꯁꯤ ꯄꯣꯠꯁꯤ ꯐꯖꯅ ꯌꯦꯡꯉꯒ ꯆꯠꯁꯤ ꯑꯩ ꯑꯩꯒꯤ ꯈꯛꯇꯒꯤ ꯅꯠꯇꯦꯇ ꯄꯣꯠꯇꯨ ꯈꯟꯗꯦꯕ ꯑꯍꯟ ꯃꯈꯩꯗꯨꯁꯨ ꯂꯝꯕꯤ ꯊꯣꯡꯗꯣꯛ ꯐꯔꯕꯅꯤꯅ ꯆꯠꯅꯤꯡꯉꯤꯗꯣ ꯍꯅ ꯇꯁꯤ ꯅ ꯇ꯭ꯔꯦ ꯑ ꯑꯋꯥꯥ ꯑꯄꯥ ꯃꯈꯁꯨ ꯈꯔ ꯁꯦꯟꯅꯕꯤꯗꯧꯅꯤꯗ ꯄꯪ ꯊꯥ ꯊꯥꯗꯩ ꯑꯉꯥꯡ ꯃꯈꯩꯁꯤ ꯑ ꯃꯇꯝ ꯐꯪꯗ꯭ꯔꯣꯏ ꯃꯇꯥꯒꯨꯝ ꯒꯥꯔꯤ ꯑꯃ ꯂꯩꯕꯤꯔꯅꯤ ꯁꯦꯟ ꯈꯔ ꯄꯥꯏꯔ ꯀꯥꯟꯗꯗꯤ
ꯑꯗꯨ ꯍꯥꯏꯗꯤ ꯑꯉꯥꯡ ꯃꯈꯩꯁꯤ ꯍꯧꯖꯤꯛꯀꯥꯟꯗꯤ ꯑꯗꯨꯝ ꯀ꯭ꯂꯥꯁ ꯇꯦꯟ ꯄꯥꯁ ꯇꯧꯅꯔꯒꯗꯤ ꯑꯩꯈꯣꯏ ꯒꯥꯔꯤ ꯃꯆꯥ ꯑꯃ ꯂꯩꯕꯤꯌꯦꯅ ꯑꯩꯈꯣꯏ ꯌꯥꯝ ꯀꯟꯅ ꯆꯠꯅꯔꯛꯏꯗꯅ ꯄꯣꯠꯁꯦ
ꯃꯥꯅꯤ
ꯂꯥꯏꯔꯤꯛꯁꯦꯜꯁꯦ ꯀ꯭ꯂꯥꯁ ꯇꯦꯟ ꯄꯥꯁ ꯇꯧꯕ ꯑꯉꯥꯡ ꯍꯥꯏꯁꯤ ꯑꯗꯨꯝ ꯆꯍꯤ ꯇꯔꯥ ꯃꯤꯔꯤ ꯇꯔꯥꯃꯉꯥ ꯇꯔꯥꯇꯔꯨꯛ ꯁꯨꯒꯦꯅ ꯁꯨꯔꯕꯗ ꯃꯣꯏꯅ ꯒꯥꯔꯤ ꯊꯧꯔꯛꯑꯒ ꯀꯔꯤ ꯀꯟꯇ꯭ꯔꯣꯜ ꯀꯃꯥꯏꯅ ꯉꯝꯒꯗꯧꯔꯤꯕꯅꯣ ꯍꯥꯏꯗꯤ ꯂꯥꯏꯁꯦꯟꯁ ꯑꯃ ꯇꯥꯟꯊꯣꯛꯄꯁꯨ ꯑꯣꯏꯔꯣꯏ ꯏꯃꯨꯡꯒꯤ ꯃꯤꯡꯗ ꯒꯥꯔꯤꯗꯨ ꯂꯧꯔꯝꯃꯅꯤ ꯃꯁꯥꯒꯤ ꯃꯤꯡꯗ ꯂꯧ ꯌꯥꯗ꯭ꯔꯅꯤꯅ ꯊꯧꯔꯅꯤ ꯊꯦꯡꯉꯅꯤ ꯃꯤꯗꯨ ꯀꯅꯥꯗ ꯏꯃꯨꯡꯗ ꯑꯋꯥ ꯇꯥꯏ ꯁꯤꯅꯤ ꯇꯧꯔꯤ ꯃꯌꯥꯝꯁꯦ
ꯑꯦ ꯑꯩ ꯍꯟꯗꯛ ꯃꯥ ꯈꯔ ꯋꯥꯡꯉꯗꯤ ꯁꯤ ꯂꯩꯕꯤꯌꯨ ꯁꯤ ꯂꯩꯕꯤꯌꯨ ꯍꯥꯏꯔꯅꯤ ꯇꯦꯟ ꯇꯨꯌꯦ ꯑꯦꯂꯚꯦꯟ ꯇꯨꯌꯦꯜꯞ ꯀꯥꯔ ꯀꯥꯟꯗꯁꯨ ꯍꯥꯏꯒꯗꯕꯅꯦ ꯑꯦ ꯑꯩ ꯇꯨꯋꯜꯞꯇꯗꯤ ꯃꯥꯔꯛꯁꯃ ꯋꯥꯡꯉꯗꯦ ꯏꯃꯥ ꯑꯩ ꯁꯤꯗ ꯇꯧꯒꯦ ꯍꯥꯏꯗꯤ ꯂꯥꯏꯔꯤꯛ ꯈꯔ ꯐꯔꯒꯅ ꯃꯄꯥꯟꯗ ꯇꯝꯒꯦ ꯍꯥꯏꯅꯦꯕ ꯂꯥꯏꯔꯤꯛ ꯈꯤꯇꯪ ꯐꯠꯇꯕ ꯍꯥꯏꯗꯤ ꯈꯤꯇꯪ ꯉꯥꯎꯁꯟꯅꯕ ꯀꯥꯡꯕꯨꯗꯤ ꯑꯦ ꯑꯩ ꯒꯥꯔꯤ ꯂꯩꯗꯕ ꯌꯥꯔꯣꯏ
ꯃꯥꯅꯦ ꯃꯥꯅꯤ ꯃꯔꯨꯞꯅ ꯍꯥꯏꯔꯤꯗꯣ ꯌꯥꯝ ꯊꯤꯅ ꯆꯨꯝꯃꯤ ꯂꯥꯏꯔꯤꯛ ꯈꯤꯇꯪ ꯐꯠꯇꯕ ꯈꯤꯇꯪ ꯅꯣꯛꯁꯤꯟꯅꯕ ꯄꯥꯝꯕꯅ ꯂꯥꯏꯔꯤꯛ ꯇꯝꯒꯦ ꯍꯥꯏꯕꯒꯤ ꯑꯦ ꯂꯥꯏꯔꯤꯛ ꯑꯃ ꯇꯝꯒꯦ ꯁꯤ ꯊꯥꯕꯤꯌꯨ ꯍꯥꯏꯕꯒꯤ ꯃꯍꯨꯠꯇ ꯒꯥꯔꯤ ꯑꯃ ꯂꯩꯌꯨ ꯍꯥꯏꯔꯛꯑꯒꯅꯦꯕ ꯃꯣꯝꯗꯏꯗꯨꯁꯨ ꯌꯥꯝ ꯊꯤꯟ ꯆꯨꯝꯃꯦꯗꯤ ꯀꯛꯅꯤꯡꯉꯥꯏ ꯋꯥ ꯌꯥꯎꯗꯦ ꯑꯗꯨ ꯑꯩꯅ ꯇꯥꯕ ꯃꯔꯨꯞꯁꯦ ꯃꯍꯥꯛ ꯂꯥꯏꯔꯤꯛ ꯈꯔ ꯄꯨꯕ ꯄꯥꯏꯌꯦꯅ ꯇꯥꯏꯗ ꯃꯔꯣ
ꯄꯥꯗꯕ ꯌꯥꯗ꯭ꯔꯦꯅꯦ
ꯂꯥꯏꯔꯤꯛ ꯈꯔ ꯄꯥꯗꯅ ꯐꯣꯠꯇꯣꯅ ꯍꯟꯗꯛꯇꯤ ꯃꯥꯛ ꯈꯔ ꯋꯥꯡꯗꯣꯏ ꯃꯥꯜꯂꯤꯅꯦ
ꯒꯤ ꯈꯟꯗꯕ ꯌꯥꯗꯦ
ꯃꯥꯅꯤ ꯃꯥꯅꯤ ꯌꯥꯝ ꯆꯨꯝꯃꯦ ꯍꯥꯏꯗꯤ ꯂꯩꯕ ꯑꯩꯈꯣꯏꯒꯤ ꯆꯍꯤ ꯃꯇꯥꯡ ꯍꯥꯏꯒꯗ꯭ꯔꯦ ꯑꯩꯈꯣꯏ ꯃꯇꯥꯡꯁꯤꯗꯗꯤ ꯍꯥꯏꯗꯤ ꯀꯩ ꯍꯥꯏꯅꯤ ꯑꯉꯥꯡ ꯑꯣꯏꯕꯁꯨ ꯌꯥꯗꯧꯕ ꯇꯧ ꯑꯍꯟꯁꯨ ꯈꯔ ꯑꯣꯏꯁꯤꯜꯂꯛꯀꯕ ꯇꯧ ꯑꯗꯨꯅ ꯃꯔꯛ ꯃꯌꯥꯁꯤꯗꯗꯤ ꯊꯕꯛ ꯑꯃ ꯀꯔꯤ ꯑꯃ ꯇꯧꯍꯧꯗ꯭ꯔꯒꯗꯤ ꯍꯌꯦꯡꯋꯥꯏ ꯋꯥꯗꯣꯔꯤꯕꯃꯤꯗꯣ ꯈꯔ ꯂꯩ ꯏꯃꯨꯡ ꯍꯥꯏꯅꯗꯤ ꯄꯨꯔꯛꯑꯒꯅꯤ ꯏꯃꯨꯡ ꯄꯨꯔꯛꯄ ꯃꯇꯝꯗ ꯊꯕꯛ ꯇꯧꯗ꯭ꯔꯒꯗꯤ ꯍꯦꯟꯅꯛ ꯋꯥꯗꯣꯏꯅꯤꯗꯣ
ꯏꯁꯄꯣꯔꯠꯇ ꯑꯗꯨ ꯑꯗ ꯀꯥ ꯍꯦꯟꯅ ꯏꯁꯄꯣꯔꯠ ꯑꯃꯗ ꯍꯩꯔꯒ ꯆꯠꯍꯧꯕꯁꯨ ꯅꯠꯇꯦ ꯁꯦꯟ ꯐꯥꯖꯅ ꯑꯗꯨꯅ ꯑꯣꯖꯥ ꯑꯃ ꯅꯥꯏꯔꯒ ꯇꯧꯍꯧꯕꯁꯨ ꯅꯠꯇꯦ
ꯍꯣꯏ ꯍꯣꯏ
ꯇꯨꯡꯒꯤ ꯁꯦꯀ꯭ꯌꯣꯔ ꯑꯣꯏꯅꯕ ꯑꯔꯥ ꯑꯔꯥꯥꯟꯕ ꯊꯕꯛ ꯃꯔꯨꯞꯁꯨ ꯈꯪꯉꯤꯗ ꯑꯉꯥꯡ ꯀꯃꯥꯏꯅ ꯂꯥꯛꯏ ꯍꯥꯏꯕ ꯂꯥꯏꯔꯤꯛꯀꯤ ꯃꯔꯗ
ꯑꯁ ꯃꯔꯨꯞ ꯑꯩꯈꯣꯏꯗꯤ ꯌꯥꯗ꯭ꯔꯦꯗ ꯍꯧꯖꯤꯛꯀꯥꯟꯗꯤ ꯄꯨꯔꯥ ꯀꯩꯅꯣ ꯇꯧꯔꯦ ꯂꯥꯏꯔꯤꯛꯁꯤ ꯏꯁꯥꯅ ꯏꯁꯥ ꯃꯥꯡꯍꯟꯕꯒꯨꯝ ꯇꯧꯔꯛꯑꯦ ꯃꯔꯨꯞ ꯈꯣꯏꯗꯝ ꯈꯔ ꯈꯔ ꯂꯥꯏꯔꯤꯛ ꯃꯔꯨꯞ ꯈꯣꯏꯗꯤ ꯈꯔ ꯈꯜꯂꯗ ꯑꯣꯏꯔꯁꯨ ꯂꯥꯏꯔꯤꯛ ꯅꯤꯡꯁꯤꯡꯉꯤ ꯑꯩꯈꯣꯏꯗꯤ ꯂꯥꯏꯔꯤꯛꯁꯤ ꯀꯥꯎꯔꯦ ꯑꯗꯨꯅ ꯍꯧꯖꯤꯛ ꯑꯩꯅ ꯂꯩꯔꯤꯁꯤ ꯄꯨꯔꯥ ꯈꯨꯠꯂꯩ ꯑꯃꯗ ꯂꯩꯔꯦ ꯍꯥꯏ ꯇꯔꯦ ꯃꯔꯨꯞ ꯑꯗꯨꯅ ꯍꯣꯏ ꯈꯟꯗꯕꯁꯨ ꯌꯥꯗꯤ ꯌꯥꯗꯦ ꯈꯔ ꯂꯩꯔꯒꯗꯤ ꯑꯗꯨ ꯍꯧꯖꯤꯛꯇꯤ ꯉꯥꯏꯍꯥꯛ ꯉꯥꯎꯊꯣꯛ ꯇꯥꯔꯁꯨ ꯉꯥꯏꯍꯥꯛ ꯂꯩꯔꯒ ꯑꯩꯒꯤ ꯇꯧꯐꯝ ꯊꯣꯛꯄ ꯈꯔꯗꯨꯗꯤ ꯇꯧꯗꯕ ꯌꯥꯔꯔꯔꯣꯏꯕ ꯃꯇꯝ ꯈꯔ ꯂꯩꯔꯗꯤ
ꯈꯔ ꯍꯩꯕꯅ ꯍꯩꯕ ꯍꯩꯇ꯭ꯔꯒꯁꯨ ꯇꯧꯗꯕ ꯌꯥꯗꯦ ꯈꯜꯂꯒ ꯇꯧꯗꯣ ꯌꯥꯝ ꯐꯕ ꯊꯕꯛꯅꯤ ꯃꯔꯨꯞꯁꯤꯡ ꯃꯀꯤ ꯀꯣꯛꯁꯦ ꯑꯩꯁꯨ ꯃꯅ ꯈꯪꯉꯤꯗ ꯑꯗꯨꯅꯤꯇꯔꯁꯤ ꯑꯩꯈꯣꯏ ꯀꯛꯆꯤꯡꯁꯨ ꯂꯥꯏꯔꯤꯛ ꯍꯩꯕ ꯃꯤꯗꯤ ꯌꯥꯝ ꯂꯩꯔꯦ
ꯍꯣꯏ ꯃꯔꯨꯞ ꯃꯥꯅꯤ ꯂꯥꯏꯔꯤꯛ ꯍꯩꯕ ꯍꯥꯏꯁꯤ ꯌꯥꯝ ꯂꯩ ꯌꯥꯝ ꯂꯩꯕꯅ ꯍꯥꯏꯗꯤ ꯍꯧꯖꯤꯛꯇꯤ ꯑꯃꯨꯛ ꯃꯔꯨꯞ ꯃꯤ ꯃꯤꯁꯤꯡꯁꯨ ꯍꯦꯟꯒꯠꯂꯛꯑꯦ ꯂꯥꯏꯔꯤꯛ ꯍꯩꯕꯁꯨ ꯍꯦꯟꯒꯠꯂꯛꯑꯦ ꯑꯗꯒꯤ ꯂꯥꯏꯔꯤꯛ ꯇꯝꯕ ꯍꯥꯏ ꯇꯥꯔꯦ ꯂꯥꯏꯔꯤꯛ ꯇꯝꯕ ꯃꯤꯑꯣꯏꯁꯨ ꯌꯥꯝ ꯍꯦꯟꯒꯠꯂꯛꯑꯦ ꯑꯗꯒꯤ ꯊꯕꯛ ꯊꯥꯕꯒꯤ ꯑꯣꯏꯒꯦꯔꯥ ꯑꯃꯒꯤ ꯑꯣꯏꯒꯦꯔꯥ ꯃꯤꯁꯤ ꯌꯥꯝꯈꯠꯂꯦ ꯍꯥꯏꯖꯔꯤꯕ ꯍꯥꯟꯅ ꯑꯗꯨꯝ ꯃꯥꯟꯅꯗꯔꯦ ꯍꯥꯟꯅ ꯍꯥꯟꯅꯒꯨꯝ ꯇꯧꯗꯔꯦ
ꯀꯝꯄꯤꯇꯤꯁꯟꯁꯤꯦ ꯐꯖꯅ ꯍꯦꯟꯒꯠꯂꯦ ꯍꯥꯏꯔꯤꯕ
ꯑꯗꯨꯅ ꯃꯤꯅꯤ ꯃꯈꯥꯁꯤ ꯍꯤꯡꯅꯔꯦ ꯍꯥꯏꯇꯥꯔꯦ ꯄꯪꯅꯗ꯭ꯔꯦ ꯎ
ꯑꯩ ꯑꯁ ꯄꯩ ꯑꯄ
ꯁꯤꯗꯗꯤ ꯑꯩꯈꯣꯏ ꯁꯤꯗ ꯂꯤꯠꯊꯣꯛꯑꯒ ꯂꯥꯟꯊꯣꯛꯄ ꯉꯝꯕ ꯃꯤꯗꯨ ꯈꯛꯇꯅꯤ ꯍꯌꯦꯡꯋꯥꯏ ꯅꯨꯡꯉꯥꯏꯅ ꯂꯩꯗꯣꯏꯁꯤꯦ ꯃꯔꯛ ꯃꯌꯥꯗ ꯂꯩꯈꯤ ꯇꯥꯒꯗꯤ ꯑꯩ ꯀꯣꯏꯁꯨ ꯅꯈꯣꯏꯁꯨ ꯆꯞ ꯃꯥꯟꯅꯩ ꯃꯔꯨ
ꯑ ꯇ ꯑ ꯇ ꯑꯠꯇ ꯇꯔꯀꯇ ꯎꯝ ꯑ ꯎꯝ ꯃꯥꯡꯗ꯭ꯔꯤꯉꯩꯁꯤꯗ ꯏꯁꯥꯅ ꯈꯟꯊꯍꯔꯒ ꯈꯟꯊꯣꯛ
ꯃꯥꯡꯜꯂꯤꯉꯩ ꯑꯗꯒꯤ ꯍꯣꯏ ꯍꯣꯏ ꯃꯥꯡꯗ꯭ꯔꯤꯉꯩ ꯑꯗꯒꯤ ꯏꯃꯨꯡ ꯏꯃꯥ ꯏꯄꯥꯅ ꯀꯜꯂꯤꯀꯥꯟ ꯊꯕꯛ ꯁꯨꯕ ꯉꯝꯃꯤꯀꯥꯟꯗ ꯑꯩꯈꯣꯏꯅ ꯑꯩꯈꯣꯏꯅ ꯊꯕꯛ ꯇꯧꯍꯧꯕ ꯅꯠꯇ꯭ꯔꯒꯗꯤ ꯑꯍꯜ ꯂꯃꯟꯁꯨ ꯑꯍꯜ ꯑꯣꯏꯁꯤꯜꯂꯛꯀꯅꯤ ꯑꯩꯈꯣꯏꯁꯨ ꯑꯍꯜ ꯑꯣꯏꯔꯛꯀꯅꯤ ꯏꯃꯨꯡꯒꯤ ꯍꯥꯏꯗꯕ ꯂꯩꯔꯤ ꯅꯨꯄꯤ ꯑꯉꯥꯡ ꯊꯤꯕ ꯍꯥꯏꯗꯅꯁꯨ ꯊꯤꯅꯤꯡꯉꯛꯀꯅꯤ ꯃꯇꯝꯗꯨ ꯌꯧꯔꯛꯑꯗꯤ ꯊꯕꯛꯁꯨ ꯇꯧꯍꯧꯗ ꯅꯨꯄꯤ ꯑꯉꯥꯡꯁꯨ ꯊꯤꯅꯤꯡꯉꯤ ꯍꯦꯛ ꯊꯤꯖꯤꯜꯂꯨꯒꯨꯝꯁꯨ ꯇꯧ ꯑꯗꯒꯤꯗꯤ ꯁꯣꯝꯗꯗꯤ ꯊꯕꯛ ꯁꯨꯐꯝ ꯂꯩꯇ꯭ꯔꯦ ꯋꯥꯔꯅꯤ ꯑꯗꯨꯝ ꯂꯥꯏꯔꯕ ꯑꯩ ꯃꯆꯥꯛꯗꯨꯣ ꯑꯗꯨꯝ ꯄꯣꯛꯑꯦꯕ ꯃꯁꯤꯁꯦ
ꯃꯤꯒꯤ ꯃꯖ
ꯃꯤꯒꯤ ꯃꯆꯥꯗꯨ ꯇꯧꯁꯤꯜꯂꯨꯒꯅꯤ ꯆꯥꯅꯉꯥꯏ ꯂꯩꯇ꯭ꯔꯕꯗꯤ ꯃꯥꯅꯤ ꯃꯥꯅꯤ ꯃꯤ ꯃꯆꯥꯗꯨꯁꯨ ꯑꯩ ꯅꯨꯡꯁꯤꯨꯕ ꯀꯧꯕꯅꯤꯅ ꯍꯥꯏꯗꯤ ꯃꯤꯗꯨ ꯅꯨꯡꯁꯤꯔꯨꯕ ꯀꯧꯕꯅꯤꯅ ꯂꯥꯛꯑꯒꯅꯤ ꯃꯇꯨꯡ ꯏꯟꯅꯔꯛꯑꯅꯤ ꯑꯗꯨꯗ ꯃꯤ ꯃꯆꯥꯗꯨꯁꯨ ꯂꯧꯁꯤꯜꯂꯨꯕꯨꯝ ꯇꯧ ꯊꯥꯛꯄꯁꯨꯝꯗ ꯗ ꯏꯃꯥ ꯏꯄꯥꯅ ꯄꯨꯜꯂꯞ ꯊꯥꯛꯄꯒꯤ ꯃꯑꯣꯡꯗ ꯂꯥꯛꯄꯗꯨꯗꯤ ꯑꯃꯨꯛ ꯍꯦꯟꯅ ꯐꯖꯗ꯭ꯔꯦꯗꯅ
ꯃꯃꯥ ꯃꯄꯥꯗꯨꯅꯁꯨ ꯑꯩꯉꯣꯟꯗ ꯊꯥꯖꯕ ꯑꯃ ꯊꯝꯃꯒ ꯄꯤꯔꯛꯏꯅꯦꯕ ꯑꯗꯨꯠꯇ꯭ꯔꯥ ꯑꯦ ꯅꯪꯅ ꯑꯩꯒꯤ ꯏꯆꯥꯁꯤ ꯐꯖꯅ ꯁꯦꯟꯅꯕꯤꯒꯗꯕꯅꯤ ꯑꯗꯨ ꯇꯧꯒꯗꯕꯅꯦ
ꯃꯥꯅꯤ ꯃꯥꯅꯤ ꯌꯥꯝ ꯌꯥꯝ ꯊꯤꯤꯟ ꯆꯨꯝꯕ ꯋꯥꯐꯝꯅꯤ ꯃꯔꯨꯞꯅ ꯊꯝꯕꯤꯔꯤꯁꯤ ꯀꯛꯅꯤꯡꯉꯥꯏ ꯁꯨꯡ ꯂꯔꯥꯎꯇꯦ ꯍꯥꯏ ꯇꯇꯥꯔꯦ ꯃꯔꯨꯞ ꯃꯥꯅꯤ ꯃꯥꯅꯤ
ꯑꯁ ꯑꯗꯨꯅ ꯄꯨꯟꯁꯤ ꯍꯥꯏꯁꯦ ꯁꯤꯁꯦ ꯁꯨꯃꯥꯏꯅ ꯑꯗꯨꯝ ꯇꯁꯦꯡꯅ ꯍꯥꯏꯔꯗꯤ ꯑꯩꯈꯣꯏꯒꯤ ꯐꯌꯨꯆꯔ ꯁꯛꯆꯔꯁꯦ ꯑꯩꯈꯣꯏꯅ ꯀꯣꯛꯅ ꯂꯦꯞꯄꯅꯦ ꯍꯥꯏꯇꯥꯔꯦ
ꯃꯥꯏ ꯃꯥꯏ ꯃꯔ ꯑꯩꯈꯣꯏ ꯑꯩꯈꯣꯏ ꯏꯁꯥ ꯏꯁꯥꯅ ꯒ꯭ꯌꯥꯟ ꯇꯥꯗ꯭ꯔꯒꯗꯤ ꯀꯔꯤꯝꯇ ꯃꯤꯅ ꯉꯥꯡꯕ ꯁꯛꯄ ꯑꯣꯏꯔꯁꯨ ꯀꯔꯤꯝ ꯇꯥꯕ ꯅꯠꯇꯦ ꯀꯌꯥ ꯏꯁꯥꯗ ꯀꯌꯥ ꯃꯤꯅ ꯀꯔꯤ ꯀꯔꯤ ꯍꯥꯏꯖꯁꯅꯨ ꯏꯁꯥꯅ ꯇꯧꯔꯣꯏꯅ ꯈꯟꯈꯤ ꯇꯥꯔꯤ ꯀꯔꯤꯝ ꯑꯣꯏꯔꯣꯏꯗꯣꯏꯅꯣ ꯑꯗꯨ ꯃꯔꯨꯞ ꯄꯨꯡ ꯍꯥꯏꯗꯤ ꯃꯇꯝꯁꯤ ꯑꯩꯈꯣꯏꯅ ꯋꯥꯔꯤ ꯁꯥꯟꯅꯩ ꯃꯇꯝꯁꯤ ꯇꯥꯔ ꯃꯥꯜꯂꯦ ꯑꯗꯣ ꯃꯊꯪ ꯋꯥꯔꯤ ꯁꯥꯟꯅꯕꯗ ꯑꯃꯨꯛ ꯃꯈꯥ ꯇꯧꯔꯁꯤ
ꯃꯊꯪꯗꯤ ꯁꯥꯛ ꯆꯥꯛꯎꯗꯅ ꯐꯖꯅ ꯐꯝꯃ ꯋꯥꯔꯤ ꯁꯥꯟꯅꯅꯤ ꯍꯟꯗꯛꯇꯤ ꯈꯔ ꯐꯋꯥꯏ ꯈꯔ ꯇꯥꯔꯦꯁꯤ ꯇꯧꯔꯤꯁꯤ
ꯍ
ꯃꯊꯪ ꯐꯖꯅꯃꯤꯟꯅꯔ ꯁꯤꯦꯒꯨꯝꯕ
ꯍꯣꯏ ꯍꯣꯏ ꯍꯣꯏ ꯐꯅꯤ ꯐꯅꯤ ꯃꯔ